ꯑꯣ ꯑꯣ ꯇꯥꯢꯀꯣ ꯅꯅꯥꯎ ꯅꯨꯄꯥꯗꯤ ꯍꯧꯖꯤꯛ ꯀꯃꯥꯏ ꯀꯃꯥꯏꯅ ꯇꯧꯋꯤ ꯇꯨꯝꯕ꯭ꯔꯥ ꯅꯠꯇ꯭ꯔꯒ
ꯗꯨꯝ
ꯍꯥ
ꯍꯧꯖꯤꯛꯀꯥꯟ ꯃꯥꯁꯦ ꯀꯣꯔꯤꯌꯥꯒꯤ ꯀꯔꯤ ꯀꯔꯤ ꯌꯦꯡꯕ ꯎꯝ ꯀꯥꯎ ꯎꯝ ꯑꯗꯨ ꯌꯦꯡꯔꯤ
ꯃꯥꯔꯣ ꯍꯥ ꯀꯣꯔꯤꯌꯥ ꯌꯦꯡꯕ꯭ꯔꯣ ꯃꯥꯁꯦ
ꯍꯣꯏ ꯌꯦꯡꯕꯅꯦ ꯔꯣꯃꯦꯟꯁ ꯌꯦꯡꯕ ꯃꯥꯗꯣ ꯌꯦꯡꯗꯦ ꯔꯣꯃꯦꯟꯁ ꯈꯛꯇ ꯌꯦꯡꯗꯦ ꯑꯥ ꯑꯦꯛꯆꯥꯟꯒꯨꯝꯕ ꯀꯣ ꯇ꯭ꯔꯤꯂꯔꯒꯨꯝꯕ ꯂꯩꯕꯗꯣ ꯑꯗꯨ ꯌꯦꯡꯕ
ꯑꯩꯗꯤ ꯀꯣꯔꯤꯌꯥꯗꯤ ꯌꯥꯝ ꯄꯥꯝꯃꯦ ꯍꯥꯏꯕꯗꯤ ꯃꯣꯏꯅ ꯇꯧꯕꯗꯣ ꯑꯗꯨꯝ ꯑꯁꯦꯡꯕ ꯃꯥꯜꯂꯦꯗꯅ ꯃꯣꯏ ꯅ ꯇꯧꯕꯗꯨꯗꯤ ꯌꯦꯡꯕ ꯑꯗꯨꯝ ꯑꯗꯨꯒꯤꯅꯦ ꯑꯗꯨ ꯑꯩꯈꯣꯏ ꯑꯗꯨꯝ ꯀꯔꯤ ꯍꯥꯏꯁꯤꯔꯥ ꯁꯤꯗ ꯑꯗꯨꯝ ꯂꯥꯏꯕꯒꯨꯝꯅ ꯃꯣꯏꯁꯦ ꯁꯨꯃꯥꯏꯅ ꯇꯧꯋꯦ ꯑꯗꯨꯅ ꯌꯥꯝ ꯄꯥꯝꯃꯦ ꯃꯣꯏ ꯑꯗꯨꯒ ꯃꯣꯏꯅ ꯇꯧꯕꯖꯨ ꯑꯁꯦꯡꯕ ꯑꯁꯦꯡꯕ ꯑꯗꯨꯝ ꯃꯣꯏꯗ ꯊꯣꯛꯄꯗꯨ ꯑꯗꯨꯝ ꯇꯧꯋꯦꯗꯅ ꯑꯥ ꯌꯥꯝꯅꯗꯤ ꯑꯩꯈꯣꯏꯒꯤ ꯏꯃꯥꯟꯅꯕꯤ ꯑꯥ ꯃꯥ ꯑꯗꯨꯗꯤ ꯌꯥꯝ ꯉꯁꯤꯗꯤ ꯉꯟꯅ ꯇꯨꯝꯕ ꯃꯥꯜꯂꯦ ꯑꯣꯐꯂꯥꯏꯟ ꯑꯩ ꯇꯦꯛꯁ ꯊꯥꯔꯛꯄꯗ ꯃꯥ ꯇꯨꯝꯕ ꯃꯥꯜꯂꯦ ꯉꯁꯤ ꯌꯥꯝ ꯉꯥꯜꯂꯦ ꯑꯩꯗꯤ ꯇꯨꯝꯗꯕ꯭ꯔꯥꯅ ꯉꯁꯥꯏ ꯕꯣꯜ ꯌꯦꯡꯗ꯭ꯔꯤꯉꯩꯗꯀꯣ ꯄꯨꯡ ꯇꯥꯔꯥꯒ ꯑꯗꯨꯋꯥꯏꯗ ꯑꯩ ꯃꯉꯣꯟꯗ ꯇꯦꯛꯁ ꯊꯥꯕꯅꯦ ꯇꯨꯝꯕ ꯃꯥꯜꯂꯦ ꯑꯣꯐꯂꯥꯏꯟꯒ ꯆꯠꯂꯦ
ꯑꯥ ꯋꯥꯁꯨꯨ ꯋꯥꯔꯝ ꯋꯥꯔꯝꯕꯒꯤ ꯑꯣꯏꯔꯝꯅꯤ
ꯍꯣꯏ ꯋꯥꯔꯝꯃꯅꯤ ꯃꯈꯣꯡꯒ ꯑꯃꯨꯛ ꯅꯥꯏꯌꯦ ꯑꯗꯨꯒꯥ ꯀꯔꯤ ꯑꯃ ꯋꯥꯈꯟꯁꯨ ꯅꯨꯡꯉꯥꯏꯇꯦ
ꯀꯦꯝ ꯄꯣꯈꯥꯏꯗꯧꯔꯦ ꯍꯥꯏꯕꯅꯦꯕ ꯃꯥꯀꯣꯛ ꯆꯩꯕꯒꯤ ꯃꯥꯗꯣ ꯀꯥꯞꯄꯥꯒꯤꯀꯣ
ꯃꯔꯩꯀꯣ
ꯑꯥꯗꯨꯅꯦ
ꯅꯨꯡꯉꯥꯏꯇꯕꯩꯕꯨ
ꯃꯥꯅꯦ ꯍꯣꯏ ꯂꯥꯛꯄꯒꯤꯀꯣ ꯈꯔꯥꯗꯤ ꯐꯥꯕ
ꯑꯣ ꯃꯣꯏꯒꯤ ꯑꯉꯥꯡꯁꯨ ꯂꯥꯛꯄ ꯃꯥꯜꯂꯤ
ꯍꯣꯏ ꯑꯉꯥꯡꯗꯣ ꯅꯨꯡꯗꯥꯡꯗꯒꯤ ꯀꯥꯞꯄꯒꯤꯀꯣ
ꯍꯣꯑꯣꯢ
ꯄ꯭ꯔꯊꯥꯅꯥ ꯇꯧꯅꯤꯡꯉꯥꯏ ꯄꯨꯔꯛꯄꯅꯦ ꯍꯥꯏꯌꯦ
ꯑꯣ ꯑꯣ ꯑꯩ ꯑꯉꯥꯡꯒꯤ ꯃꯁꯇꯨ ꯈꯪꯗ꯭ꯔꯤ ꯅꯪꯗꯤ ꯈꯪꯉꯥꯕꯣ
ꯑꯉꯥꯡ ꯍꯦꯛ ꯄꯣꯛꯄ ꯀꯥꯟꯗ ꯐꯣꯇꯣꯗꯤ ꯊꯥꯔꯛꯒꯦꯗꯣ ꯈꯪꯗꯦ ꯍꯧꯖꯤꯛꯀꯥꯟꯗꯤ ꯊꯥꯔꯛꯑꯣ ꯍꯥꯏꯕꯅꯦ ꯊꯥꯔꯛꯁꯨ -ꯊꯥꯔꯛꯇꯦ
ꯑꯣ ꯌꯦꯡꯅꯤꯡꯉꯦ
ꯃꯥꯒꯤ ꯃꯤꯡꯗꯣ
ꯅꯪ ꯅꯆꯦ ꯑꯥ ꯑꯥꯗꯥ ꯂꯩꯕꯗꯣ ꯉꯁꯥꯏ ꯑꯩꯈꯣꯏꯅ ꯂꯥꯛꯄꯗꯣ ꯑꯗꯨꯒ ꯆꯞ ꯃꯥꯟꯅꯩꯍꯦ
ꯀꯤ ꯃꯤꯡ ꯗꯨꯔꯣ
ꯑꯣ ꯑꯍꯥꯟ ꯂꯨꯍꯣꯡꯕꯗꯨ ꯅꯠꯇꯕ
ꯑꯣ ꯑꯣ ꯈꯪꯉꯦ ꯈꯪꯉꯦ ꯃꯆꯥ ꯍꯣꯏ ꯍꯧꯖꯤꯛ ꯍꯣꯢ ꯏꯆꯦ ꯍꯧꯖꯤꯛ ꯑꯅꯤ ꯂꯩꯌꯦꯗꯅꯥ ꯏꯆꯦ ꯑꯅꯤ ꯑꯗꯨꯗ ꯑꯣ ꯑꯣ
ꯃꯥꯒꯤ ꯃꯤꯡꯒ ꯆꯥꯞ ꯃꯥꯟꯅꯩꯑꯦ
ꯌꯦꯡꯅꯤꯡꯉꯦ ꯑꯩ ꯑꯩꯁꯨ ꯃꯣꯢ ꯃꯥꯒꯤꯃꯁꯛꯇꯣ
ꯊꯥꯔꯥꯛꯑꯣ ꯍꯩꯗꯨꯗꯤ ꯑꯩ ꯊꯥꯔꯥꯛꯁꯨ-ꯊꯥꯔꯛꯇꯦ
ꯈꯔꯗꯤ ꯅꯨꯡꯉꯥꯏꯔꯛꯄꯅꯤ ꯑꯗꯨꯒ ꯃꯥꯗꯤ ꯑꯥꯁ ꯃꯈꯣꯡꯒ ꯅꯥꯕꯅꯤꯅ
ꯃꯈꯣꯡꯗꯣ ꯅꯥꯗ꯭ꯔꯗꯤ ꯢꯁ ꯈꯔ ꯐꯒꯗꯕ ꯑꯥꯗ ꯅꯨꯄꯥꯗꯨ ꯑꯩꯗꯤ ꯁꯥꯎꯅꯤꯡꯉꯤꯀꯣ ꯃꯣꯏ ꯑꯅꯤ ꯑꯃꯨꯛꯀ ꯅꯨꯡꯁꯤꯌꯦꯗꯤ ꯋꯥꯏꯌꯦꯗꯤ
ꯁꯤ ꯃꯥꯒꯤ ꯃꯤꯡꯒ ꯀꯥ ꯃꯥꯒꯤ ꯋꯥꯔꯤ ꯍꯥꯏꯅꯤꯡꯗ꯭ꯔꯦ ꯍꯦꯛ ꯍꯥꯏꯔꯗꯤ ꯑꯩꯗꯣ ꯁꯥꯎꯅꯤꯡꯕ ꯀꯣ ꯢ
ꯑꯣ ꯍꯣꯏ
ꯃꯁꯥꯛ ꯇꯨꯒ
ꯑꯗꯨꯒꯅꯤ ꯃꯆꯥꯛꯇꯨꯒ ꯑꯩꯈꯣꯏ ꯑꯩꯈꯣꯏ ꯐꯥꯎ ꯎꯁꯤꯠꯇꯦ ꯃꯥꯁꯨ ꯃꯥꯅ ꯇꯧꯔꯝꯕꯁꯤꯡꯗꯣ
ꯍꯣꯢ ꯃꯥ ꯃꯤ ꯃꯁꯥꯒꯤ ꯍꯔꯒꯀꯣ
ꯍꯣꯢ
ꯇꯥꯎꯕꯅꯦ ꯌꯥꯝ ꯇꯥꯕꯅꯦ ꯍꯥꯏꯗꯤ ꯇꯥꯜꯂꯤ ꯑꯩꯗꯤꯀꯣ ꯑꯩ ꯑꯩ ꯈꯥꯛꯇ ꯑꯣꯏꯕꯒꯤꯔ ꯈꯟꯕꯅꯦꯕ ꯑꯣꯁꯤꯠꯇꯕꯗꯣ
ꯍꯣꯢ
ꯅꯣꯏꯗꯁꯨ ꯇꯧꯔꯝꯕ ꯍꯥꯏꯗꯤ ꯑꯩ ꯈꯥꯛꯛꯇ ꯑꯩ ꯈꯛꯇ ꯑꯣꯏꯔꯝꯕ꯭ꯔꯥ ꯈꯜꯂꯒ ꯑꯩꯗꯤꯀꯣ
ꯍꯣꯏ
ꯑꯥ ꯑꯩꯉꯣꯟꯗ ꯈꯪꯗꯦ ꯑꯗꯨꯝ ꯐꯖꯥꯅ ꯋꯥ ꯉꯥꯡꯗꯦ ꯑꯗꯨꯒꯨꯝꯕ ꯇꯥꯎꯕꯒꯤꯀꯣ ꯃꯥ ꯏꯂꯦꯛꯁꯟ ꯇꯥꯋꯤꯗꯅ ꯑꯗꯨ ꯃꯇꯝꯗ ꯐꯖꯅ ꯑꯩꯅ ꯃꯤ ꯈꯣꯡꯉꯝꯗꯕꯒꯤ ꯑꯣꯏꯔꯕ꯭ꯔꯥꯅ ꯐꯥꯎ ꯈꯟꯕꯅꯤ ꯑꯩ ꯑꯗꯣ ꯍꯥꯏꯗꯤ ꯀꯔꯤꯒꯤꯔ ꯃꯣꯏ ꯃꯥꯒꯤ ꯃꯇꯥꯎꯁꯦ ꯈꯜꯂꯒꯀꯣ ꯑꯩ ꯀꯩꯅꯣꯝ ꯇꯧꯔꯝꯕ ꯃꯥꯜꯂꯤꯕ ꯃꯥꯒꯤ ꯃꯇꯥꯎꯗꯣ ꯑꯥꯎꯗꯣ
ꯃꯤꯒ ꯌꯥꯝ ꯄꯥꯝꯃꯔꯣꯏ ꯃꯥꯁꯦ
ꯍꯣꯏ
ꯃꯥꯒꯤ ꯃꯁꯦꯟꯗꯁꯨ ꯍꯥꯏꯕꯗꯤ ꯃꯣꯏꯒꯤ ꯃꯃꯥꯟꯅꯕꯁꯤꯡꯁꯨ ꯀꯣ
ꯍꯣꯢ
ꯃꯃꯥꯟꯅꯕ ꯐꯁ ꯃꯥ ꯌꯥꯝ ꯁꯥꯎꯅꯤꯡꯉꯦ ꯃꯒꯤ ꯃꯃꯥꯟꯅꯕ ꯑꯃ ꯐꯥꯎ ꯍꯥꯏꯌꯦꯕꯗꯨ
ꯅꯨꯄꯤꯗꯤ ꯌꯥꯝ ꯆꯨꯞꯄꯅꯦ
ꯌꯥꯝ ꯂꯣ ꯑꯣꯏꯌꯦ ꯃꯥꯁꯦ
ꯑꯗꯨꯒꯤꯅꯦ ꯕ꯭ꯂꯨꯒꯤ ꯔꯦ ꯔꯦꯠ ꯐ꯭ꯂꯦꯛꯅꯤ ꯇꯥꯜꯂꯦ ꯑꯁ ꯑꯃꯨꯛꯀ ꯅꯨꯡꯁꯤꯔꯗꯤ ꯑꯩꯈꯣꯏꯒꯥ ꯑꯩꯈꯣꯏꯒꯤ ꯏꯃꯥꯟꯅꯕꯤꯁꯨ ꯌꯥꯝ ꯄꯥꯡꯉꯤ ꯍꯥꯏꯕ ꯇꯥꯔꯦ
ꯍꯣꯏ ꯑꯃꯨꯛꯀ ꯃꯉꯣꯟꯗ ꯆꯠꯈ꯭ꯔꯗꯤ ꯑꯗꯨꯃꯥꯏ ꯍꯥꯏꯕ ꯇꯥꯔꯦ
ꯑꯩꯈꯣꯏꯗꯤ ꯋꯥ ꯉꯥꯡꯅꯤꯡꯉꯥꯏꯁꯨ ꯂꯩꯇꯦ ꯑꯗꯨ ꯑꯁꯦꯡꯕ ꯍꯥꯏꯔꯗꯤ ꯌꯥꯝ ꯄꯥꯡꯕꯒꯤꯅꯦ ꯑꯃꯨꯛꯀ ꯅꯨꯡꯁꯤꯔꯗꯤ ꯁꯦꯡꯕ ꯍꯥꯏꯔꯗꯤ ꯃꯥꯕꯨ ꯑꯩꯈꯣꯏꯗꯤ ꯅꯨꯡꯁꯤꯅ ꯍꯥꯏꯕꯅꯤꯗꯅ ꯃꯥꯒꯤ ꯑꯋꯥꯕꯗꯨ ꯎꯅꯤꯡꯗꯕꯒꯤ
ꯎꯝ
ꯃꯉꯣꯟꯗ ꯑꯁꯨꯝ ꯑꯗꯨꯝ ꯇꯧꯔꯒ ꯂꯩꯥꯌꯦ
ꯍꯥꯏꯗꯤꯀꯣ ꯀꯟꯅ ꯀꯟꯅ ꯍꯥꯏꯅꯤꯡꯉꯥꯏꯗꯣ ꯑꯩꯗꯤ ꯈꯔ ꯎꯝ ꯀꯩꯅꯣꯝ ꯇꯧꯋꯦꯕ ꯍꯥꯏꯗꯤ ꯑꯩꯗꯣ ꯑꯦꯛꯁꯄꯤꯔꯤꯌꯦꯟꯁ ꯍꯥꯏꯕꯒꯤꯀꯣ ꯃꯃꯣꯏꯅ ꯈꯟꯃꯤꯁꯦ ꯃꯥꯗꯤ ꯈꯪꯉꯝꯃꯣꯏ ꯈꯪꯗꯕꯒꯤꯅꯤꯅ ꯈꯟꯈꯤꯅꯤꯕ ꯑꯩꯅ ꯀꯔꯤ ꯍꯥꯏꯁꯦꯔ ꯑꯗꯨꯨꯝ ꯑꯩꯁꯨ ꯍꯥꯏꯕꯤ ꯍꯥꯏꯕꯗꯤ ꯍꯥꯏꯌꯦꯕ ꯑꯩꯗꯣ ꯑꯩꯒꯤ ꯍꯩꯕꯅꯦꯕ ꯑꯗꯨ ꯑꯣꯏꯔꯁꯨ ꯑꯩꯗꯤ ꯑꯦꯛꯁꯄꯔꯤꯌꯦꯟꯁꯁꯨ ꯑꯣꯏꯗꯦꯅ
ꯑꯩꯈꯣꯏꯁꯨ ꯑꯦꯛꯁꯄꯤꯔꯤꯌꯦꯟꯁ ꯑꯗꯨꯕꯨꯗꯤ ꯂꯩꯇꯦꯗꯅ ꯃꯥꯒꯨꯝꯕꯗꯤ
ꯑꯣ
ꯑꯗꯨ ꯑꯣꯏꯔꯁꯨ ꯃꯥꯒꯤ ꯐꯠꯇꯕꯁꯤꯡꯗꯣ ꯎꯕꯒꯤ ꯃꯥ ꯋꯥꯒꯅꯤ ꯍꯥꯏꯕ ꯀꯤ ꯑꯗꯨ ꯑꯩꯗꯤ ꯉꯥꯡ ꯂꯥꯛꯄꯅꯦꯗ
ꯃꯥ ꯅꯨꯄꯤ ꯀꯩꯅꯣ ꯄꯥꯏꯕꯤ ꯅꯨꯄꯤꯅꯀꯣ
ꯍꯣꯏ
ꯃꯥꯅ ꯑꯗꯨꯝ ꯍꯥꯏꯔꯗꯤ ꯐꯥꯒꯅꯤ ꯍꯥꯏꯗꯤ ꯃꯥꯒ ꯃꯥꯒꯤ ꯁꯤꯇꯔꯤꯁꯥꯏꯟꯒ ꯃꯥꯒꯤꯁꯦ ꯑꯗꯨꯝ ꯆꯞ ꯆꯞ ꯑꯗꯨꯒꯤ ꯃꯥꯅ ꯈꯔ ꯀꯟꯅ ꯍꯥꯏꯔꯗꯤ ꯐꯒꯅꯤ
ꯑꯗꯨꯒꯅꯦ ꯑꯩꯗꯤ ꯍꯣꯏ ꯑꯩꯗꯤ ꯀꯟꯅ ꯍꯥꯏꯈ꯭ꯔꯦ ꯑꯗꯨꯗ ꯑꯗꯨꯗꯨꯒꯤ ꯃꯥ ꯑꯗꯨꯝ ꯍꯦꯜꯂꯗꯤ ꯑꯩꯗꯤ ꯃꯊꯪꯗꯗꯤ ꯋꯥ ꯑꯃ ꯐꯥꯎ ꯍꯥꯏꯔꯔꯣꯏ ꯑꯩꯗꯤ ꯃꯥꯕꯨ ꯅꯨꯡꯁꯤꯕꯒꯤ ꯑꯩ ꯈꯪꯕ ꯃꯥꯒꯤ ꯋꯥꯔꯤꯁꯦ ꯑꯥ ꯇꯔꯥ ꯐꯥꯕꯤꯒ ꯑꯩꯈꯣꯏ ꯑꯅꯤꯒꯤ ꯑꯥ ꯈꯪꯅꯕ ꯋꯥ ꯃꯤꯌꯥꯝ ꯂꯩꯌꯦ ꯑꯩꯈꯣꯏꯅ ꯉꯥꯡꯔꯛꯇꯕꯒꯤꯅꯤ ꯑꯩꯈꯣꯏꯗꯤ ꯋꯥ ꯃꯌꯥꯝ ꯈꯥꯡꯉꯤ ꯑꯗꯣ ꯑꯩꯁꯨ ꯃꯥꯅ ꯑꯗꯨꯝ ꯅꯨꯡꯁꯤꯃꯜꯂꯒ ꯂꯩꯕꯗꯣ ꯋꯥ ꯐꯥꯎꯍ ꯗꯦ ꯑꯗꯨꯒ ꯑꯩꯈꯣꯏꯒꯤ ꯋꯥꯐꯧ ꯃꯁꯦ ꯅꯍꯥꯟꯗꯤ ꯂꯥꯎꯗꯦ ꯁꯦꯝꯕ ꯍꯥꯏꯔꯗꯤ ꯑꯩꯈꯣꯏꯒꯤ ꯏꯃꯥꯟꯅꯕꯤ ꯁꯨ ꯃꯥꯒꯤ ꯃꯥꯋꯥ ꯀꯩ ꯍꯥꯏ ꯆ ꯃꯥꯒ ꯐꯥꯎꯅꯕ ꯅꯨꯄꯥꯒꯤ ꯋꯥꯔꯤ ꯉꯥꯛꯇ ꯃꯥꯗꯤ ꯂꯥꯎꯋꯦ ꯑꯩꯈꯣꯏꯒꯤ ꯋꯥꯔꯤ ꯂꯥꯎꯗꯦ ꯑꯗꯨꯒꯤ ꯑꯩꯈꯣꯏ ꯃꯤꯗꯤ ꯑꯁ ꯑꯃꯨꯛꯀ ꯍꯥꯏꯔꯔꯣꯏꯁꯦ ꯃꯣꯏ ꯑꯅꯤ ꯌꯥꯝ ꯅꯨꯡꯁꯤꯔꯗꯤ ꯀꯩ ꯎꯝ
ꯑꯩꯈꯣꯏꯅ ꯍꯦꯛ ꯃꯉꯣꯟꯗ ꯋꯥ ꯗꯤ ꯃꯥꯒꯤ ꯅꯨꯄꯥꯗ ꯑꯃꯨꯛꯀ ꯍꯥꯏꯔꯝꯕ
ꯑꯗꯨꯒꯤꯅꯦ
ꯀꯣ ꯍꯥꯏꯗꯤ ꯑꯥ ꯑꯩꯈꯣꯏ ꯍꯥꯏꯗꯤ ꯋꯥꯒꯤ ꯍꯥꯏ ꯍꯥꯏ ꯑꯥ ꯍꯥꯏꯅꯤꯡꯉꯥꯏ ꯇꯥꯛ ꯃꯤꯅꯥꯏ ꯋꯥ ꯂꯩꯑꯌꯦ ꯇꯝ ꯎꯝ ꯇꯝ
ꯃꯤꯅ ꯇꯝꯕ ꯍꯥꯏꯔꯅꯦ
ꯍꯣꯏ
ꯃꯤꯅ ꯇꯝꯕ ꯋꯥꯗꯣ ꯂꯥꯎꯒꯅꯨꯅ ꯍꯣꯏ
ꯑꯗꯨ ꯅꯠꯇꯦ ꯃꯤ ꯑꯃꯥ ꯃꯥ ꯅꯨꯄꯥ ꯑꯣꯏꯔꯁꯨ ꯁꯣꯅꯤꯝ ꯂꯥꯠ ꯅꯣꯏ ꯁꯣ ꯂꯥꯅꯤꯝ ꯂꯥ ꯅꯣꯏ ꯅꯠꯇ꯭ꯔꯣ ꯑꯗꯣ ꯃꯥꯗꯤ ꯑꯗꯨꯝ ꯄꯨꯂꯞ ꯂꯣꯏ ꯍꯩ ꯍꯩ ꯍꯩꯔꯥꯝꯕꯒꯤ ꯄꯔꯣꯕ꯭ꯂꯦꯝ ꯂꯥꯛꯄꯅꯦꯕ ꯑꯗꯨꯒꯤꯅꯦ ꯃꯥ ꯅꯨꯄꯥꯅ ꯑꯩꯈꯣꯏꯕꯨꯨ ꯌꯥꯗꯕꯗꯨ
ꯑꯗꯨ ꯑꯣꯏꯔꯁꯨ ꯑꯩꯈꯣꯏꯅ ꯉꯥꯡꯕꯁꯤꯡꯁꯨ ꯑꯩꯈꯣꯏꯅ ꯎꯕꯁꯤꯡꯗꯣ ꯃꯉꯣꯟꯗ ꯇꯝꯕ ꯋꯥꯅꯤꯗ ꯀꯣ ꯅꯨꯡꯁꯤꯕꯒꯤ ꯁꯨꯃꯥꯏꯅ ꯇꯧꯔꯥ ꯇꯧꯔꯛꯑꯦ ꯎꯋꯦ ꯁꯨꯃꯥꯏ ꯇꯧꯔꯛꯑꯦ ꯑꯗꯨꯒ ꯑꯃꯨꯛꯀ ꯃꯥꯗꯤ ꯃꯆꯤꯟꯒ ꯊꯤꯔꯒ ꯂꯩꯔꯅꯤ ꯀꯣ ꯑꯩꯈꯣꯏ ꯎꯕ ꯐꯥꯎ ꯑꯩꯈꯣꯏꯒꯤ ꯃꯤꯠꯇ ꯎꯔꯒ ꯀꯣ ꯑꯗꯨꯒꯤ ꯌꯥꯝ ꯁꯝꯅꯦ ꯑꯗꯨꯗꯤ ꯀꯦ ꯃꯥꯁꯦ ꯃꯆꯤꯟ ꯌꯥꯝ ꯀꯥꯂꯦ ꯃꯥꯁꯦ ꯑꯗꯨ ꯍꯥꯏꯁꯤꯔꯥ ꯅꯨꯄꯤ ꯑꯇꯣꯞꯄꯒ ꯑꯗꯨꯝ ꯇꯩꯅꯔꯒ ꯂꯦ ꯃꯆꯤꯟꯒ ꯀꯌꯥꯝ ꯌꯥꯝ ꯀꯥꯟꯅꯦ ꯃꯥꯁꯦ ꯆꯦꯠꯀ ꯇꯥꯎꯕ ꯃꯥꯜꯂꯦꯅ ꯑꯩꯗꯤ ꯀꯟ
ꯑꯣ ꯑꯩꯗꯤ ꯅꯨꯄꯤ ꯑꯃꯒ ꯅꯨꯡꯁꯤꯔꯝꯕꯅꯦ ꯍꯥꯏꯕ ꯑꯃ ꯆꯤꯡꯅꯥꯏꯌꯦꯗ
ꯉꯔꯥꯡ
ꯅꯨꯄꯤꯁꯦ ꯅꯨꯡꯁꯤꯃꯟꯕꯒꯤꯀꯣ ꯃꯥꯒꯤ ꯃꯔꯥꯜ ꯀꯥꯝꯕ ꯃꯥꯜꯂꯦ ꯃꯥꯁꯦ
ꯑꯗꯨꯒ ꯅꯨꯄꯤꯁꯨ ꯁꯨꯃꯥꯏ ꯅꯨꯡꯁꯤꯌꯨ ꯍꯣꯏ ꯅꯨꯡꯁꯤꯔꯁꯨ ꯁꯨꯃꯥꯏꯅ ꯅꯨꯡꯁꯤ ꯍꯥꯏꯗꯤ ꯆꯤꯡꯅꯥꯕꯨ ꯆꯤꯡꯅꯥ ꯃꯣꯏ ꯑꯅꯤꯗ ꯋꯥꯔꯤ ꯑꯩꯈꯣꯏꯗ ꯉꯥꯡꯕ ꯉꯝꯗꯕ ꯋꯥ ꯂꯩꯔꯝꯒꯅꯤ
ꯑꯗꯨ ꯐꯥꯎ ꯑꯩꯗꯤ ꯋꯥ ꯑꯩꯒꯤ ꯋꯥꯈꯜꯗꯗꯤ ꯊꯣꯛꯑꯦ ꯑꯁꯨ ꯑꯗꯨꯝ ꯃꯣꯏ ꯑꯅꯤꯒ ꯂꯩꯃꯤꯟꯅꯕꯁꯨ ꯅꯠꯇꯦ ꯀꯔꯤ ꯍꯥꯏꯁꯤꯔ ꯃꯥꯒꯤ ꯅꯨꯄꯤꯅꯦ ꯍꯥꯏꯅ ꯂꯩꯃꯤꯟꯅꯕꯁꯨ ꯅꯠꯇꯦ ꯑꯁꯦ ꯌꯦꯅꯤ ꯑꯗꯨꯝ ꯅꯨꯄꯤ ꯅꯨꯄꯥꯒꯤ ꯋꯥꯔꯤ ꯇꯨꯝꯂꯕ ꯀꯥꯟꯗ ꯑꯁ ꯊꯥꯗꯣꯛꯄ ꯉꯝꯗꯦ ꯍꯥꯏꯕꯗꯨꯗꯤꯀꯣ
ꯎꯝ
ꯑꯗꯨꯗꯤ ꯀ꯭ꯔꯤ ꯍꯥꯏꯁꯦꯔ ꯑꯣꯠ ꯇꯥꯔꯦ ꯍꯥꯏꯕ ꯇꯥꯔꯦ ꯅꯨꯡꯁꯤ ꯅꯨꯡꯁꯤꯌꯦ ꯍꯣꯏ ꯃꯥꯁꯦ ꯋꯥꯒꯅꯤ ꯈꯪꯉꯦ ꯑꯩꯈꯣꯏꯁꯨ ꯑꯗꯨꯝ ꯆꯍꯤ ꯌꯥꯝ ꯆꯍꯤ ꯌꯥꯝꯅ ꯅꯨꯡꯁꯤꯌꯦ ꯌꯥꯝ ꯅꯨꯡꯁꯤꯌꯦ ꯑꯗꯨ ꯑꯣꯏꯔꯁꯨ ꯁꯨꯃꯥꯏꯅ ꯇꯧꯔꯗꯤ ꯇꯣꯛꯄ ꯇꯥꯔꯦ ꯍꯥꯏꯕ ꯑꯩꯅ ꯍꯥꯏꯕꯗꯤ ꯑꯩꯈꯣꯏꯁꯨ ꯌꯦꯡꯉꯨꯗꯣ ꯑꯩꯈꯣꯏ ꯑꯅꯤꯒꯤ ꯋꯥꯔꯤꯗꯤ ꯃꯣꯏꯗꯒꯤꯗꯤ ꯈꯔ ꯍꯦꯜꯂꯦꯗꯅ
ꯎꯝ
ꯅꯨꯡꯁꯤ ꯑꯗꯨ ꯑꯣꯏꯔꯁꯨ ꯑꯩꯒꯤ ꯋꯥꯈꯜꯗ ꯑꯩꯉꯣꯟꯗ ꯁꯨꯃꯥꯏ ꯇꯧꯔꯗꯤ ꯑꯩꯗꯤ ꯇꯣꯛꯄ ꯉꯝꯒꯅꯤ ꯑꯁꯤ ꯍꯥꯎꯔꯦ ꯑꯩꯗꯤ ꯊꯣꯛꯀꯅꯤ ꯑꯗꯨꯝ ꯈꯜꯂꯦ ꯃꯥꯗꯤ ꯀꯔꯤꯔ
ꯑꯩꯈꯣꯏꯅ ꯅꯨꯡꯁꯤꯔꯁꯨ ꯃꯥꯅ ꯅꯨꯡꯁꯤꯗ꯭ꯔꯗꯤ ꯎꯄꯥꯏ ꯂꯩꯇꯦꯅ
ꯑꯗꯨꯏꯅꯦ ꯑꯩ ꯅꯍꯥꯟ ꯅꯨꯄꯥ ꯃꯥꯒ ꯐꯥꯔꯁ ꯇꯥꯏꯝꯗꯗꯤ ꯑꯇꯣꯞꯄꯒ ꯅꯨꯡꯁꯤ ꯌꯦꯗꯅ ꯑꯗꯨ ꯑꯣꯏꯔꯁꯨ ꯃꯥ ꯍꯣꯏ ꯅꯨꯡꯁꯤꯌꯦ ꯍꯥꯏꯔꯁꯨ ꯅꯨꯡꯁꯤꯕ ꯀꯔꯤ ꯍꯥꯏꯁꯤꯔꯥ ꯑꯗꯨꯗꯨꯗꯤ ꯐꯥꯔꯁ ꯇꯥꯏꯝꯁꯨ ꯑꯣ ꯑꯣꯌꯦ ꯑꯗꯨꯒ ꯑꯩꯈꯣꯏꯒꯤꯗꯨ ꯊꯥ ꯑꯃꯥ ꯈꯛ ꯇꯁꯨ ꯑꯣꯏꯌꯦꯕꯀꯣ ꯑꯗꯨꯒ ꯑꯗꯨꯝ ꯌꯥꯝ ꯂꯩ ꯅꯨꯡꯁꯤꯗꯦꯕ ꯍꯥꯏꯔꯗꯤ ꯃꯥ ꯃꯥꯁꯨ ꯌꯥꯝ ꯐꯤꯡꯕꯅꯦ ꯑꯩꯈꯣꯏ ꯑꯅꯤꯗꯤ ꯑꯗꯨꯝ ꯈꯠꯅꯔꯒ ꯂꯩꯌꯦ ꯑꯗꯣ ꯍꯧꯖꯤꯛ ꯅꯨ ꯑꯩꯈꯣꯏ ꯐꯧꯅꯥꯅꯕ ꯅꯨꯄꯥꯗꯨꯅ ꯑꯩꯗꯤ ꯍꯦꯟꯅ ꯅꯨꯡꯁꯤꯕ ꯐꯥꯎꯕꯗꯣ
ꯎꯝ
ꯌꯥꯔꯤꯕ ꯑꯩꯒꯤ ꯐꯥꯔꯁ ꯂꯚꯇꯤ ꯑꯩꯗꯤ ꯑꯩ ꯑꯩꯗꯤ ꯍꯥꯏꯔꯀꯥꯟꯗꯤ ꯃꯥꯕꯨ ꯑꯩꯗꯤ ꯄꯥꯟꯒꯅꯤ ꯑꯗꯨ ꯍꯥꯟꯕ ꯅꯨꯄꯥꯗꯤ ꯑꯩꯗꯤ ꯍꯣꯏ ꯇꯣꯛꯂꯀꯥꯟꯗꯤ ꯅꯨꯡꯁꯤꯌꯦ ꯍꯥꯏꯕꯗꯤ ꯒꯤꯜꯇꯤ ꯐꯤꯂꯤꯡꯁ ꯑꯃ ꯂꯥꯛꯕꯗꯣ ꯑꯗꯨꯒꯤ ꯒꯤꯜꯇꯤꯒꯤ ꯅꯨꯡꯁꯤꯕꯅꯤ
ꯎꯅꯗꯦ ꯅꯪꯅꯒꯤꯜ
ꯑꯩꯗꯤ ꯌꯥꯝ ꯅꯨꯡꯁꯤꯕ ꯅꯠꯇꯦꯕ ꯒꯤ ꯑꯃ ꯂꯩꯌꯦ ꯕꯗꯣ ꯃꯥ ꯌꯥꯁꯦ ꯏꯀꯥꯏ ꯕꯥ ꯂꯩꯒꯗ꯭ꯔꯥ ꯑꯗꯨꯒ ꯃꯥꯒꯤ ꯃꯇꯥꯝꯁꯨ ꯑꯩꯅ ꯃꯥꯡꯍꯜꯂꯦ ꯀꯔꯤ ꯍꯥꯏꯁꯤ ꯁꯨꯃꯥꯏꯅ ꯇꯧꯋꯦ ꯑꯗꯨꯅꯥ
ꯈꯣꯏꯗꯤ ꯕꯤꯗꯤꯑꯣ ꯀꯣꯜꯐꯥꯎ ꯇꯧꯔꯛ ꯇꯦ ꯑꯗꯨꯒ ꯀꯣꯜꯁꯨ ꯌꯥꯝ ꯄꯥꯛꯅ ꯇꯧꯔꯛꯄꯁꯨ ꯅꯠꯇꯦ ꯂꯥꯢꯔꯤꯛꯁꯨ ꯌꯥꯝ ꯄꯥꯛꯅ ꯇꯧꯕꯁꯨ ꯅꯠꯇꯦ ꯑꯗꯨꯒ ꯈꯣꯏ ꯑꯅꯤ ꯇꯦꯛꯁ ꯇꯧꯕ ꯀꯥꯟꯗꯁꯨ ꯂꯥꯏꯔꯤꯛꯀꯤ ꯋꯥꯔꯤꯅ ꯍꯦꯟꯅ ꯑꯗꯨꯝ ꯑꯩꯈꯣꯏꯗꯤ ꯁꯥꯟꯅꯩꯌꯦꯕ